ꯇꯥꯕ꯭ꯔꯣ ꯇꯥꯔꯦ ꯇꯥꯔꯦ ꯌꯥꯔꯦ ꯍ ꯅ ꯔꯦ ꯆꯗ꯭ꯔ
ꯍ
ꯈꯪꯗꯕ ꯈꯪꯗꯕꯗꯨꯗꯤ ꯍꯩꯇꯕ ꯞ ꯍꯩꯇꯕ ꯆꯞ ꯃꯥꯟꯅꯩꯗꯣ ꯎꯗꯕꯒ ꯆꯞ ꯃꯥꯟꯅꯩꯗꯣ ꯇꯧ ꯂꯩꯔꯝ ꯍꯦ
ꯍꯅꯦ ꯍꯥꯏꯥꯏ ꯇꯕ ꯎꯗꯒ ꯁꯃꯅ ꯌꯦꯅ
ꯑꯩꯈꯣꯏꯅ ꯅꯍꯥꯟꯒ ꯌꯥꯗꯦ ꯌꯥꯗꯦ ꯇꯧ ꯑꯩꯀꯣ ꯌꯥꯗꯕ ꯑꯣꯏꯔꯝꯗ꯭ꯔꯦ ꯍꯥꯏꯕ ꯍꯩꯇꯕ ꯑꯣꯏ ꯂꯩꯝ ꯍꯥꯏꯕ
ꯍ
ꯀꯩꯅꯣꯒꯤ ꯑꯩ ꯍꯣꯏ ꯍꯥꯏꯕꯤꯒꯦꯁꯦ ꯃꯑꯣꯡꯖꯥꯅꯤ
ꯉꯁꯥꯏ ꯑꯩꯈꯣꯏ ꯌꯨꯝꯕꯤꯝ ꯀꯩ ꯍꯥꯏꯛꯏꯅꯣ
ꯃꯥ ꯁꯔꯚꯤꯁꯤꯁ ꯕꯨꯛ ꯊꯝꯕ ꯌꯥꯕ ꯖꯒꯥ ꯂꯩꯕ꯭ꯔꯥꯅ ꯍꯪꯉꯛꯏꯕ
ꯎꯝ
ꯂꯣꯟ ꯂꯧꯕ ꯌꯥꯕ ꯖꯒꯥ ꯑꯗꯣ ꯈꯪꯗꯦꯗ
ꯑ
ꯁꯅꯥꯒꯨꯝꯕꯗꯤ ꯂꯩ ꯍꯥꯏꯔꯛꯑꯦ ꯁꯔꯕꯤꯁꯀꯤꯗꯤ ꯁꯕꯤꯁꯀꯤ ꯑ
ꯐꯥꯏꯜ ꯅꯝꯕꯔ ꯄꯤ ꯑꯣꯏꯅ ꯄ ꯀꯅꯦ
ꯎꯝ ꯃꯥ ꯑꯩꯅ ꯀꯩꯗꯧꯔꯤꯒꯦ ꯕꯔꯥ ꯁꯥꯠꯂꯤꯒꯥꯏ ꯀꯩꯅꯣ ꯃꯥ ꯕꯔꯥ ꯁꯥꯂꯤꯒ ꯍꯥꯏꯗꯨꯀꯣ
ꯑ ꯕꯔ ꯕꯔꯁꯟ ꯈꯂꯦ ꯈꯣꯏꯕꯤ ꯃꯦꯝꯂꯣ ꯍꯣꯏ ꯃꯣꯏꯁꯦ ꯀ ꯑꯍꯥꯡꯕ ꯂꯩꯔꯝꯒꯅꯤ
ꯀꯍꯥꯡꯕꯒꯤ ꯂꯩꯔꯝꯒꯅꯤ ꯑꯗꯨꯅ
ꯂꯣꯛꯁꯦ ꯐꯠꯇ꯭ꯔꯤꯌꯦ ꯑꯗꯨꯝ ꯈꯣꯡꯏꯌꯦ ꯂꯩꯇꯦ ꯂꯩꯇꯗꯅꯄꯤꯤ ꯅꯠꯇ꯭ꯔꯣꯖ ꯍꯥꯏꯥꯎꯖꯗ꯭ꯔꯣ ꯑ ꯑꯣ ꯃꯇꯝ ꯈꯔ ꯀꯩꯅꯣ ꯇꯧꯔꯀꯥꯟꯗ ꯌꯨꯝꯐꯝ ꯁꯦꯝꯕꯗꯣ ꯆꯠꯅꯕ ꯇꯧꯖꯩ ꯏꯕꯥꯅꯤꯁꯨ ꯇꯕ꯭ꯔꯣ ꯑꯥ
ꯊꯉ ꯊꯣꯡꯉꯒ ꯍꯨꯟꯇꯣꯛꯄꯁꯤꯗ ꯆꯥꯡꯦꯉ
ꯑꯥ
ꯎꯝ ꯅꯠꯇꯦ ꯍꯔ ꯐꯣꯟ
ꯀꯗ ꯑꯦꯕꯥꯏ
ꯀ ꯌꯥꯝꯃꯦꯅ ꯊꯣꯡꯉꯣ ꯊꯣꯡꯉ ꯑ ꯇꯅ
ꯏꯗꯅꯦ ꯍ ꯇꯀꯔ ꯋꯥꯦꯖꯅꯦ ꯑꯩꯈꯣꯏꯁꯨ ꯆꯥꯟꯅꯗꯕꯤꯅꯦ ꯑꯗꯩ ꯑꯌꯨꯛꯁꯨ ꯉꯟ ꯉ ꯉꯜꯂꯦ ꯏꯁꯥꯒ ꯅꯨꯡꯉꯥꯏꯇ꯭ꯔꯦ ꯑꯗꯨꯝ ꯆꯥꯗꯦ ꯗꯥꯡ ꯆꯥꯗꯦ ꯅꯨꯡꯊꯤꯟꯗꯅ ꯂꯥꯛꯑꯝꯕꯗ ꯏꯅ
ꯎ
ꯍꯥꯏꯦ ꯑꯗꯨ
ꯂꯃ ꯂ ꯇ ꯇꯧꯋꯦ
ꯍ ꯃ ꯆꯥ ꯇ ꯃꯥꯅꯒꯤ ꯑꯣꯏꯅꯦ ꯆ ꯎꯝ ꯆꯧꯋ ꯌꯥ ꯗꯕꯤ ꯗ ꯊꯄ ꯀꯗ ꯋꯥꯕ ꯍꯩꯅꯗꯗꯒꯤ ꯊꯕꯛ
ꯅꯗꯤꯟꯗ ꯇꯟꯁ ꯍꯖꯔ ꯍꯥ
ꯌꯥꯏꯌꯦ ꯅꯨꯡꯊꯤꯟꯗ ꯀꯔꯤ ꯆꯥꯗ꯭ꯔꯕꯕꯁꯥ
ꯄꯟ ꯆꯥꯖ ꯔꯍꯃꯗ
ꯃꯣꯏꯅ ꯉꯥꯡꯕꯗꯣ ꯇꯥꯗ꯭ꯔꯤ ꯃꯤꯅ ꯉꯥꯡꯕꯗꯣ
ꯑꯣ ꯅꯗꯤꯟꯗ ꯇꯟ ꯆ ꯅꯖꯖꯤꯔ ꯍꯥꯏꯕ
ꯌꯥꯏꯑꯦ
ꯑꯩꯅ ꯍꯧꯔ ꯄꯨꯊꯣꯔꯛꯑ ꯂꯣꯏꯔꯦ
ꯃꯥꯅꯦ ꯌꯥꯏꯌꯦ ꯑꯁꯦꯡꯕꯒꯤꯅꯦ ꯆꯥꯗꯣ ꯅꯆꯥꯅꯨꯄꯤ ꯊꯥꯗꯣꯔꯛꯑꯣ ꯑꯃ ꯁꯪꯒꯣꯝ ꯂꯧꯍꯜꯂꯨꯔꯛꯑꯣ ꯑꯩꯉꯣꯟꯗꯒꯤ ꯁꯪꯒꯣꯝ ꯆꯥꯒ ꯍꯥꯎꯅ ꯂꯣꯜꯂꯛꯑꯣ
ꯑꯣꯝ ꯆꯠꯠꯆꯥ
ꯑꯥ ꯑꯗꯨꯅ ꯄꯠꯇꯔꯣ
ꯆꯟꯗꯨꯗꯤ ꯊꯥꯎ ꯊꯥꯎꯗꯣ ꯍꯧꯗꯣꯏ ꯅꯠꯇ꯭ꯔꯥ
ꯐꯥꯎꯗ ꯍꯧꯒꯦꯔꯇ ꯅꯪꯅ ꯍꯥꯎꯇ꯭ꯔ
ꯈꯪꯒꯪꯗꯣ ꯈꯥꯡ ꯉꯇ ꯆꯥꯗꯕꯔ ꯈꯪꯗꯦ ꯍꯥꯎ ꯍꯥꯎꯇꯤ ꯈꯥꯡꯉ ꯀꯩꯅꯣꯗ ꯑꯃꯨꯕ ꯊꯥꯕ ꯇꯧꯔꯗꯤ ꯍꯥꯎꯕꯅꯦ ꯑ ꯇꯥꯁꯜꯂꯒꯗꯪ ꯇꯣꯛꯄꯤꯗꯣ ꯑꯗꯨ ꯇꯧꯋꯦꯕ ꯑꯩ ꯈꯥꯡ ꯉꯇꯩꯩꯖꯥꯗꯦ ꯍꯥꯏꯕ
ꯎ ꯊꯥꯎꯒꯤ ꯀꯩꯕ ꯇꯩꯗ ꯑꯗꯨꯝꯅꯤ ꯈꯩꯅꯣ
ꯒꯤꯘ ꯀꯩꯔꯒ
ꯎꯝ ꯒꯤ ꯇꯔꯒꯅ ꯍꯥꯎꯕꯅꯦ
ꯎꯝ ꯀꯩꯁꯨ ꯅꯠꯇꯁꯨ ꯌꯥꯝ ꯍꯥꯎꯋꯦꯕꯇꯪꯅ ꯍꯧꯕꯁ ꯀꯩꯁꯨ ꯅꯠꯇ꯭ꯔꯁꯨ ꯍꯥꯎ
ꯎꯝ ꯒꯤ ꯒꯤ ꯂꯥꯏꯌꯦ
ꯏꯁ ꯃꯁ ꯀꯂ ꯏꯇꯔꯦꯗ ꯀꯃ ꯀꯗꯃꯃ ꯍꯣꯏ
ꯇꯧꯕꯅꯤ ꯑꯝꯇꯧꯁꯟꯗ꯭ꯔꯦ ꯑꯗꯨ ꯍꯣꯏ
ꯆꯥꯁꯦꯒꯅ ꯍꯣꯔꯦꯟ ꯅꯪ ꯊꯕꯛ ꯂꯣꯏꯔꯀꯥꯟꯗ ꯍꯥꯏꯔꯛꯑꯣ ꯆꯥꯁꯦ ꯍꯥꯏꯁꯦ ꯄꯨꯡꯗꯤ ꯑꯥ ꯌꯧꯔꯃꯅꯤꯅ ꯦ
ꯌꯧꯔꯕꯔꯕꯅꯤ
ꯄꯨꯡꯨꯡ ꯑꯃ ꯑꯃ ꯍꯂ
ꯄꯨꯡꯗꯤ ꯐꯔ ꯌꯥꯝ ꯇꯥꯔꯦ ꯑꯗꯨ ꯂꯥꯡꯕꯕꯨ ꯌꯥꯔꯛꯑꯅꯤ
ꯂꯉꯣ ꯑꯩ ꯃꯒꯣꯟ ꯃꯥꯡꯒꯣꯟꯗ ꯍꯦꯛꯇꯣꯛꯄ ꯌꯥꯔꯦ ꯃꯥꯡꯣꯟ ꯐꯝꯃꯤ ꯃꯅꯤꯡ ꯃꯌꯥꯗ ꯊꯕꯛ ꯇꯧ ꯇꯧꯅ ꯁꯥꯟꯅꯒꯗꯕ ꯎꯃ ꯂꯩꯦ
ꯑꯥ
ꯆꯂꯒꯦ ꯍꯣꯣꯏꯁꯂ ꯇꯗ꯭ꯔꯦ ꯁꯥꯕ꯭ꯔꯣ
ꯇꯥꯏ
ꯐꯣꯟꯁ ꯍꯦꯠꯇ ꯂꯩ ꯈ ꯂꯩꯅꯤ
ꯑꯗꯨ ꯇꯧꯔꯦ ꯃꯣꯏꯗꯣ ꯈꯤꯇꯪ ꯂꯥꯡꯅꯨꯒ ꯍꯥꯏꯔꯕꯗꯤ
ꯐꯣꯟ ꯃꯈꯣꯟꯐꯥꯎꯇꯤ ꯍꯧꯎꯔꯦ ꯁꯒꯦ ꯀꯣꯕ
ꯑ ꯅꯪꯒꯤ ꯑꯃ ꯂꯧꯋꯦ ꯍꯥꯏꯕꯗꯨꯔꯣ ꯑꯅꯧꯕ ꯎ ꯍꯣꯏ ꯑꯣꯟꯗꯤꯦ ꯑꯩꯁꯨ ꯍꯌꯦꯡ ꯌꯥꯝ ꯆꯠꯂꯦ ꯌꯥꯗ꯭ꯔꯦ
ꯑꯩ ꯁꯤ ꯐꯣꯟꯗꯤ ꯌꯥꯗꯣꯏꯅꯨ ꯔꯤꯁꯦꯠ ꯇꯧꯊꯣꯛꯈ꯭ꯔꯒꯦ ꯑꯗꯨꯗ ꯑꯍꯟꯕꯗꯧꯅ ꯑꯃꯨꯛ ꯄꯥꯏꯔꯒꯦ ꯇꯧꯕ
ꯎ ꯉꯔꯥꯡꯒꯤ ꯏꯕꯥꯅꯤꯅ ꯑꯩꯅ ꯁꯦꯡꯉꯤꯅꯦꯅ ꯇꯧꯕꯩꯗꯣ
ꯍꯥꯥ
ꯉꯔꯥꯡ ꯁꯦꯡꯉꯤꯅꯦꯅ ꯇꯧꯕꯗꯣ ꯑꯗꯨꯒ ꯑꯩ ꯐꯦꯁꯕꯨꯛꯀ ꯑꯃꯨꯛ ꯌꯥꯎꯔꯝꯗꯕ ꯋꯥꯥꯟꯗ ꯌꯥꯎꯗꯕꯗꯤ ꯑꯦꯞꯇꯣ
ꯍꯥ
ꯐꯦꯁꯕꯨꯛ ꯂꯥꯏꯞꯇꯨꯕꯨꯗꯤ ꯌꯥꯎꯔꯝꯕ ꯑꯗꯣ ꯐꯦꯁꯕꯨꯛꯇꯨ ꯊꯥꯕꯁꯨ ꯌꯥꯎꯔꯝꯗ ꯃꯥ
ꯑꯃꯨ ꯑꯃꯨ ꯍꯥꯇꯥ ꯂꯕ
ꯈꯪꯉꯗꯅ ꯂꯥꯏꯞꯇ ꯑꯣꯏꯅ ꯁꯣꯝꯗ ꯆꯤꯡꯊꯣꯛ ꯍꯥꯞꯆꯤꯜꯂꯦ
ꯎꯝ
ꯑꯃ ꯐꯦꯁꯕꯨꯛꯇ ꯌꯦꯡꯅꯕꯅꯦꯕ ꯑꯗꯨꯒ ꯌꯦꯡꯉꯦ ꯐꯅꯌꯥꯝꯅ ꯌꯥꯎꯗꯦ ꯑ ꯊ ꯇꯔꯤꯔ ꯀ ꯐ
ꯎꯝ ꯃꯗꯥꯝ
ꯑꯗꯨꯒ ꯂꯦꯞꯇꯨꯕꯨꯗꯤ ꯌꯥꯎꯔꯝꯕ ꯂꯦꯞꯇꯨ ꯑꯣꯏꯅ ꯍꯥꯞꯆꯜꯂꯦ
ꯃꯠꯇꯌꯥ
ꯑꯩꯅ ꯅꯪ ꯆꯦꯛꯂꯛꯄ ꯃꯇꯨꯡꯗ ꯑꯃꯨꯛ ꯇꯧꯋꯦꯕ ꯑꯗ ꯁꯣꯏꯈ꯭ꯔꯕ ꯈꯗꯕ
ꯑꯣ
ꯀꯃꯥꯏ
ꯀꯃꯥꯏ ꯐꯄꯥ ꯆꯄ ꯉꯥꯏꯔꯦ ꯑꯁꯄꯥꯠ ꯑꯆꯧꯕꯗ ꯉꯥꯏꯔꯦ ꯑ ꯆ
ꯑꯗ ꯑꯣ ꯌꯦꯡꯉꯣ ꯈꯪꯗꯦ ꯁꯪꯕ꯭ꯔꯥ ꯁꯪꯗꯕ꯭ꯔꯥ ꯁꯪꯉꯗꯤ ꯆꯗꯤꯦ
ꯃꯤ ꯑꯃꯒ ꯍꯧꯔꯒ ꯑꯃꯅ ꯌꯥꯝ ꯄꯨꯊꯣꯔꯑ ꯑꯃꯅ ꯊꯥꯎ ꯄꯨꯊꯣꯛꯑ ꯑꯃꯅ ꯁꯪꯒꯣꯝ ꯄꯨꯊꯣꯔꯑ ꯇꯧꯅꯕ
ꯑ ꯅꯅꯥꯎꯁꯨ ꯃꯥꯗꯤ ꯌꯥꯔꯔꯣꯏ ꯕꯖꯥ ꯆꯠꯄ ꯊꯣꯛꯂꯛꯑꯦ
ꯃꯥꯗꯤ ꯆꯉꯗꯝ ꯑꯗ ꯌꯦꯟ ꯍꯧꯔꯗ ꯂꯍꯦꯟ ꯆꯥꯅꯤꯡꯉꯦ ꯍꯥꯏꯕꯅꯦ ꯂꯍꯅ ꯍꯧꯕꯤꯔꯛꯑꯒꯦ ꯂꯨꯄꯥ ꯌꯥꯝ ꯂꯄꯥ ꯌꯥꯡꯈꯩ ꯄꯤꯗꯅ ꯑꯗꯒꯤ ꯅꯪ ꯌꯥꯝ ꯌꯣꯟꯕ꯭ꯔꯣ
ꯌꯥꯝꯗꯣ ꯃꯃꯜ ꯍꯦꯟꯀꯠꯂꯦꯅꯅ ꯂꯧꯗꯦꯕ ꯑꯩꯅ ꯃꯃꯜ ꯑ ꯍꯟꯊꯔ ꯂꯧꯒꯦ ꯃꯣꯏꯅꯁꯨ ꯃꯃꯜ ꯍꯟꯊꯔꯛꯈꯤꯅꯤ ꯑꯗꯨꯕꯨ ꯂꯧꯔꯣ
ꯀꯣꯂꯝꯗꯨꯗꯗꯤ ꯀꯣꯂꯝꯗꯨꯗꯗꯤ ꯃꯣꯏꯗꯥꯡ ꯉꯥꯛꯇ ꯑꯣꯏꯌꯦ
ꯎꯝ ꯄꯦꯡꯀꯨꯗ ꯌꯥꯎꯕꯅꯦ
ꯎꯝ ꯌꯥꯌꯥꯡ ꯀꯦꯖꯤ ꯑꯃ ꯇꯧꯗꯗꯤ
ꯑ ꯀꯣꯒꯤ ꯏꯅꯦꯒꯤ ꯑꯅꯤꯃꯛꯨ ꯌꯥꯎꯗꯥꯏꯅꯦ ꯍꯥꯟꯅꯗꯤ
ꯌꯥꯎꯗ꯭ꯔꯦ ꯃꯥ ꯍꯧꯗꯤ ꯃꯣꯏꯖꯥꯗꯪ ꯌꯥꯎꯔꯦ ꯑꯇꯥ ꯌꯥꯎꯗ꯭ꯔꯦ
ꯑꯣ ꯍꯥ ꯗꯅꯤ ꯃ ꯌꯥꯎ ꯀꯠꯇ
ꯊꯥꯎ ꯅꯤꯐꯨ ꯄꯤꯕ ꯑꯗꯨꯝ ꯅꯣꯏ ꯀꯣꯟꯅꯅꯤꯕ ꯑꯗꯨꯝ
ꯑꯥ
ꯊꯥꯎꯗꯣ ꯈꯔ ꯇꯥꯎ ꯇꯪꯒꯪ ꯈꯔ ꯍꯧ ꯇꯧꯔ ꯂꯣꯏꯔꯦ
ꯍꯣꯏ
ꯑꯩ ꯊꯥꯎ ꯑꯗꯣ ꯕꯣꯇꯜ ꯂꯧꯣꯟꯗꯅꯤ ꯊꯣꯛꯄꯤ ꯂꯥꯏꯒꯤ ꯀꯠꯄꯩꯗꯣ ꯑꯗꯨꯝꯇ ꯉꯥꯏꯔꯦ ꯑꯃꯨꯛ ꯂꯩꯗꯗꯤ ꯌꯥꯔꯣꯏ ꯂꯥꯏꯛ ꯀꯦꯄꯩ ꯉꯣꯝ ꯄꯤꯖꯊ ꯊꯣꯛꯄ ꯆꯦ ꯍꯥꯏꯗꯅ
ꯃꯥꯅ ꯀꯩꯅꯩꯅꯗꯤ ꯗꯥꯝꯗꯤꯌꯥ ꯑꯣꯏꯦ ꯍꯗ
ꯑꯗꯥꯥꯡ ꯀꯌꯥꯄꯤꯕ
ꯀꯣꯊ
ꯑꯗꯨꯃ ꯂꯩꯔ ꯍꯧꯔꯗꯤ ꯁꯤꯔꯣꯏꯗ꯭ꯔꯣ ꯃꯠꯇꯅ ꯐꯪꯗ ꯌꯥꯔ
ꯑꯗ ꯑꯩꯅ ꯊꯥꯎ ꯇꯧꯗꯕꯤꯗ ꯒꯤꯗꯣ ꯇꯧꯔꯒ ꯇꯪꯒꯪ ꯑꯣꯏꯖꯥꯁꯦ ꯍꯥꯏꯁꯦ
ꯍꯣꯏꯗ ꯍꯥꯎꯇ꯭ꯔꯗꯤꯅ ꯈꯟꯕ
ꯆꯠꯂꯣ ꯍꯣꯏ ꯑꯗꯨꯣ ꯅꯪ ꯍꯥꯎꯕꯅꯦ ꯅꯪ ꯊꯥꯎ ꯊꯥꯎꯧꯕꯗꯩꯗꯤ ꯑꯗꯨ ꯅ ꯍꯥꯎ
ꯊꯥꯎ ꯇꯥꯕꯅꯗꯤ ꯊꯨꯕ
ꯑꯣꯊꯗꯤ ꯊꯨꯕ ꯑꯗꯨꯒ ꯑꯩꯗꯤ ꯍꯥꯎꯕꯗꯤ ꯘꯤ ꯇꯔ ꯍꯥꯎꯗꯨꯅ ꯍꯦꯜꯂꯦꯕ
ꯑꯁ ꯇꯣꯠꯂꯒꯅꯦ ꯐꯅꯌꯥꯝ ꯀꯨꯏꯅ ꯀꯨꯞꯁꯜꯂ ꯊꯝꯃ ꯊꯣ ꯊꯣꯠ ꯂꯥꯎꯔꯛꯄꯗꯣ
ꯑ ꯑꯗꯨꯅꯍꯥꯑꯣꯍ
ꯈꯔꯅ ꯀꯞ ꯁꯥꯂ ꯊꯥꯕꯣꯅ
ꯅꯟꯅ ꯉꯅꯥꯒ
ꯑꯅ ꯍꯧꯒ ꯂꯣꯡ ꯑꯝꯇ ꯇꯞꯈꯤꯒꯦ ꯂꯨꯄꯥ ꯌꯥꯡꯈꯩꯗ ꯂꯣꯡ ꯑꯃꯐꯥꯎ ꯂꯩꯇꯔꯦ ꯀ꯭ꯋꯥ ꯂꯣꯡ ꯆꯥꯕꯤꯒꯦ ꯂꯣꯡ ꯌꯥꯎꯗꯦ ꯌꯥꯎ ꯗꯦꯟ
ꯑꯣ
ꯅꯅꯥ ꯁꯦ ꯂꯨꯄꯥ ꯌꯥꯡꯈꯩꯒꯤ ꯂꯣꯡꯗ ꯂꯩꯕꯤꯔꯛꯑꯣ ꯂꯣꯡ ꯎ ꯀꯋꯥꯊꯥ ꯂꯣ ꯍ
ꯂꯨꯄꯥ ꯌꯥꯡꯈꯩꯒꯤ ꯄꯤꯔꯛꯑꯣ ꯌꯥ ꯊꯥꯔ ꯌꯣꯟꯕꯤꯗ ꯂꯩꯔꯨꯅꯨ ꯊꯥꯔ ꯌꯣꯟꯝꯕꯤꯗ ꯇꯥꯡꯕꯅꯦ ꯑꯃ ꯗꯨꯀꯥꯟ ꯆꯨꯔꯛꯀꯒꯦ ꯌꯣꯟꯕꯗꯣ ꯑꯗꯩ ꯂꯧꯔꯑꯣ ꯑꯗꯨꯅ ꯈꯔ ꯐꯕ
ꯌꯦꯡꯉꯣ ꯍꯣꯔꯦꯟ ꯀꯩꯅꯣꯗ ꯍꯪꯉꯣ ꯂꯦꯟꯗꯣ ꯍꯪꯉꯣ ꯃꯊꯟꯗ ꯇꯧꯕꯁꯨ ꯀꯨꯏꯅ ꯆꯪꯅꯤ ꯈꯣꯏ ꯄꯨꯔꯅꯤꯃꯥꯗ ꯌꯥꯔꯛꯀꯗ꯭ꯔꯥ
ꯑꯥꯥ ꯃꯥꯆꯥꯅꯤꯡꯗꯝ
ꯆꯥꯅꯤꯡꯗꯕ꯭ꯔꯥ ꯉꯁꯥꯏ ꯉꯁꯥꯏ ꯀꯃꯥꯏ ꯇꯧꯒꯔ꯭ ꯖꯥꯠꯅꯣ ꯈꯣꯏ ꯄꯨꯔꯅꯤꯃꯥꯗꯨꯕꯣ ꯅꯅꯥꯎ
ꯀꯗꯧꯔꯒꯦ
ꯃꯅꯦꯝꯄꯣꯛ ꯂꯥꯛꯇ꯭ꯔꯤꯉꯥꯏꯗ ꯌꯦꯟ ꯉꯧꯔ ꯆꯥꯅꯦꯅ ꯂꯩꯔꯨꯔꯒ ꯍꯦꯛ ꯄꯨꯁꯟꯕꯒ ꯍꯣꯔꯦ ꯅꯦꯝꯄꯣꯛ ꯍꯜꯂꯛꯑꯦꯅ ꯇꯧꯈꯤꯝꯅꯤ
ꯑꯗꯨꯗꯤ ꯀꯃꯥꯏ ꯇꯧꯔꯒꯦ
ꯉꯧꯈ꯭ꯔꯕ ꯈꯪꯗꯦ ꯑꯩꯅ ꯅꯪ ꯇꯟꯗꯗꯤ ꯑꯩꯈꯣꯏꯗ ꯍꯦꯛ ꯆꯪꯉ ꯉꯧꯔꯨꯆꯣꯅ ꯍꯥꯏꯈꯤꯕꯅꯦ ꯂꯥꯛꯇꯦ ꯑ
ꯃꯅꯦꯝꯄꯣꯛꯅ ꯀꯥꯢ ꯆꯠꯈꯤꯕꯥ
ꯑꯥꯍ ꯕꯖꯥꯔ ꯗ ꯆꯠꯈꯤꯕꯥ
ꯃꯥ ꯆꯠꯂꯥ ꯂꯩꯔꯨꯏꯔꯣ ꯂꯩꯕꯗꯨꯖꯨ
ꯑꯣ ꯄꯦꯕꯝꯗꯒꯤ ꯑ ꯎꯝ ꯑ ꯑꯗꯣ
ꯑꯥ ꯎꯝ
ꯍꯥꯏꯕꯗꯤ ꯃꯤꯅ ꯋꯥꯅ ꯊꯣꯡꯉꯒ ꯄꯤꯕꯤꯔꯦ ꯍꯥꯎꯏ ꯍꯥꯎꯇ ꯊꯨꯝꯅ ꯃꯤ ꯅꯝ ꯁꯤꯌꯥꯛꯏ ꯃꯣꯔꯣꯛ ꯁꯥꯏ ꯁꯥꯗꯦ ꯃꯆꯨ ꯐꯖꯩ ꯐꯖꯗꯦ